ꯍꯜꯂꯣ
ꯇꯥꯕ꯭ꯔꯣ ꯍꯜꯂꯣ ꯇꯥꯔꯦ ꯇꯥꯔꯦ
ꯍꯧꯖꯤꯛꯄꯨ ꯀꯩꯗꯧꯔꯤꯒꯦ
ꯆꯥꯛ ꯊꯣꯡꯉꯤꯅꯦ ꯊꯔꯣꯏ ꯊꯣꯡꯕ
ꯑꯗꯨꯗꯤ ꯑꯍꯥꯎꯕꯅꯤꯅꯦ ꯇꯧꯁꯤꯜꯂꯤꯁꯤꯗꯤ ꯉꯁꯤꯒꯤꯗꯤ
ꯃꯥꯅꯦ ꯑꯍꯥꯎꯕꯅꯦ ꯃꯅꯤꯄꯨꯔꯤ ꯃꯅꯤꯄꯨꯔꯤꯒꯤ ꯗꯤꯁ ꯏꯁꯄꯤꯁꯦꯜ ꯗꯤꯁ ꯊꯔꯣꯏ ꯊꯣꯡꯕ
ꯑꯩꯈꯣꯏꯁꯨ ꯆꯥꯕ ꯈꯔ ꯂꯥꯛꯀꯦꯗꯅ꯫
ꯂꯥꯛꯑꯣ
ꯂꯥꯛꯀꯦ ꯂꯥꯛꯑꯒ ꯑꯃꯨꯛ ꯈꯥꯛꯑꯝꯗ꯭ꯔꯗꯤ ꯀꯃꯥꯏ ꯇꯧꯕ
ꯅꯪ ꯅꯪ ꯊꯔꯣꯏ ꯊꯣꯡꯕ ꯍꯩꯕ꯭ꯔꯣ
ꯈꯔ ꯈꯔꯗꯤ ꯍꯩ
ꯊꯔꯣꯏ ꯊꯣꯡꯕ ꯍꯩꯕ꯭ꯔꯣ ꯊꯔꯣꯏ ꯊꯣꯡꯕꯁꯦ ꯀꯃꯥꯏ ꯊꯣꯡꯒꯦ ꯍꯥꯏꯔꯛꯎꯨꯔꯕ꯫
ꯑ ꯍꯥꯏꯔꯛꯑꯁꯨ ꯌꯥꯏꯌꯦ ꯊꯔꯣꯏ ꯊꯣꯡꯕꯁꯦ ꯑꯩꯈꯣꯏꯒꯤ ꯈꯨꯊꯣꯡꯗꯨꯒ ꯅꯣꯏ ꯈꯨꯊꯣꯡꯗꯨꯒ ꯃꯥꯟꯅꯕ꯭ꯔꯥ ꯌꯦꯡꯁꯤ ꯀꯩꯅꯣ꯫ ꯑꯩꯈꯣꯏꯒꯤ ꯊꯣꯡꯉꯤꯕ ꯈꯨꯊꯣꯡꯗꯨꯒ ꯅꯣꯏꯒ ꯃꯥꯟꯅꯕ꯭ꯔꯥ ꯌꯦꯡꯁꯦ꯫
ꯊꯔꯣꯢꯁꯦ ꯑꯍꯥꯝꯕꯗ ꯐꯖꯅ ꯀꯛꯑꯅꯤ ꯇꯤꯡꯉꯅꯤ ꯑꯗꯩ ꯐꯖꯅ ꯁꯦꯡꯅ ꯆꯥꯝꯊꯣꯛꯑꯅꯤ
ꯑꯗꯨꯒ ꯊꯣꯡꯕꯒꯤ ꯄ꯭ꯔꯣꯁꯦꯁꯇꯣ ꯍꯥꯢꯔꯛꯑꯗꯤꯀꯣ ꯊꯔꯣꯢꯗꯣ ꯍꯥꯟꯅ ꯐꯨꯠꯇꯣꯛꯑꯅꯤ ꯑꯗꯒꯤ ꯃꯥꯒꯤ ꯃꯆꯜ ꯀꯔꯤ ꯀꯔꯥ ꯑ ꯑꯂꯨ ꯑꯗꯒꯤ
ꯂꯣꯛꯂꯩ ꯃꯪꯒꯟ ꯀꯥꯗ ꯁꯨꯝ ꯇꯣꯉꯥꯟꯅ ꯐꯨꯠꯂꯅꯤ ꯊꯔꯣꯏꯗꯢꯁꯨ ꯇꯣꯉꯥꯟꯅ ꯐꯨꯠꯂꯅꯤ ꯂꯣꯢꯔꯒ ꯍꯩꯗꯣꯛꯑꯒ ꯏꯔꯣꯜꯂꯅꯤ ꯉꯥꯔꯤ ꯀꯩꯀꯥ ꯇꯧꯔꯒ ꯉꯁꯥꯏꯒꯤ ꯑꯂꯨꯅꯦ ꯃꯪꯒꯟꯅ ꯀꯩꯀꯥꯗꯣ ꯉꯥꯔꯤ ꯍꯥꯞꯄꯅꯤ ꯑꯗꯨꯒ ꯃꯍꯤꯗꯣ ꯍꯥꯟꯅ ꯏꯔꯣꯜꯂꯅꯤ ꯑꯗꯨꯒ ꯊꯝꯃꯅꯤꯀꯣ ꯅꯥꯀꯟꯗ ꯑꯗꯨꯒ ꯊꯪꯒ ꯊꯔꯣꯢꯗꯣ ꯍꯥꯟꯅ ꯉꯧꯊꯣꯛꯑꯅꯤ ꯈꯥꯡꯗ ꯇꯧꯔꯒ ꯊꯥꯎ ꯌꯥꯎꯗꯕꯤꯗ ꯍꯥꯟꯅ ꯉꯧꯔꯅꯤ ꯄꯣꯛ ꯄꯣꯛ ꯄꯣꯛ ꯄꯨꯣꯛꯍꯜꯂꯅꯤ ꯑꯗꯒꯤ ꯄꯣꯛꯑꯜꯂꯒ ꯂꯩꯔꯒ ꯉꯁꯥꯢꯒꯤ ꯀꯩꯅꯣꯗꯨꯗ ꯊꯝꯃꯅꯤ ꯑꯗꯨꯒ ꯈꯥꯡ ꯑꯃꯨꯛ ꯊꯥꯡꯒꯠꯂꯅꯤꯀꯣ ꯑꯗꯨꯒ ꯊꯥꯎ ꯁꯣꯛ ꯇꯧꯗꯣꯢꯅꯦꯕ ꯊꯥꯎ ꯍꯩꯔꯅꯤ ꯇꯤꯜꯍꯧ ꯆꯅꯝ ꯇꯤꯜꯍꯧ ꯆꯅꯝ ꯃꯔꯨ ꯃꯔꯥꯡ ꯑꯗꯒꯤ ꯁꯥ ꯃꯔꯣꯢ ꯀꯔꯤ ꯀꯔꯥ ꯂꯣꯢꯅꯃꯛ ꯖꯤꯔꯥ ꯅꯅꯨꯡꯔꯥ ꯇꯤꯜꯍꯧ ꯆꯅꯝ ꯑꯁꯨꯕ ꯀꯩꯀꯥꯗꯣ ꯊꯥꯎꯖꯤꯗ ꯉꯧꯔꯅꯤ ꯑꯗꯨꯒ ꯉꯁꯥꯢꯒꯤ ꯊꯔꯣꯢꯗꯣ ꯑꯃꯨꯛꯀꯁꯨ ꯑꯃꯨꯛ ꯊꯥꯎ ꯂꯨꯝ ꯉꯧꯊꯣꯛꯑꯅꯤꯕ ꯄ꯭ꯔꯣꯛ ꯄ꯭ꯔꯣꯛ ꯈꯔ ꯉꯧꯊꯣꯛꯑꯅꯤ ꯑꯗꯨꯗꯨꯒ
ꯉꯁꯥꯢꯒꯤ ꯏꯔꯣꯟꯕ ꯃꯍꯤ ꯑ ꯑꯂꯨ ꯀꯩꯀꯥ ꯁꯣꯛ ꯇꯧꯕꯗꯣ ꯑꯗꯨ ꯑꯗꯨꯒꯤꯗꯣ ꯑꯃꯨꯛ ꯍꯩꯖꯜꯂꯅꯤ ꯃꯍꯤꯗꯨꯗ ꯀꯩꯅꯣꯗꯨꯗ ꯊꯔꯣꯢ ꯉꯧꯕꯗꯨꯗ
ꯑꯥ
ꯑꯗꯨꯒ ꯃꯍꯤ ꯍꯥꯞꯆꯤꯜꯂꯅꯤ ꯑꯗꯨꯗꯒꯤ ꯃꯣꯔꯣꯛ ꯀꯩꯀꯥ ꯂꯣꯢ ꯍꯥꯞꯄꯅꯤ ꯉꯧꯔꯅꯤ ꯊꯣꯡꯉꯅꯤ ꯃꯍꯤꯗꯣ ꯑꯣꯏꯁꯤꯜꯂꯅꯤ
ꯑꯗꯨꯒ ꯊꯨꯝ ꯊꯥꯛꯑꯅꯤ ꯐꯗꯤꯒꯣꯝ ꯀꯩꯀꯥ ꯂꯣꯢ ꯊꯥꯛꯑꯅꯤ ꯃꯁꯂꯥ ꯅꯨꯡꯁꯂꯥ ꯑꯗꯨꯒ ꯂꯣꯢꯔꯦ ꯑꯗꯨꯒ ꯍꯥꯎꯔꯅꯤ
ꯊꯔꯣꯢ ꯊꯣꯡꯕꯁꯦ ꯌꯨꯝꯗꯗꯤ ꯄꯥꯛꯅ ꯊꯣꯡꯕꯁꯦ ꯇꯉꯥꯢ ꯐꯗꯗ ꯐꯪꯗꯦꯕ ꯇꯉꯥꯢꯁꯦꯡꯅ ꯍꯥꯢꯔꯕꯗ ꯑꯩꯈꯣꯏꯗꯤ ꯃꯤꯗꯣ ꯌꯥꯝꯗꯕꯅꯤꯅ
ꯃꯥꯅꯦ ꯅꯣꯡ ꯐꯥꯗꯣꯛ ꯈꯛꯇꯅꯤꯗ ꯊꯔꯣꯢ ꯀꯥꯢꯅ ꯅꯨꯡꯇꯤꯒꯤꯁꯨ ꯆꯥꯟꯅꯗꯦꯗꯅ
ꯆꯥꯅꯗꯦ ꯑꯗꯨꯕꯨꯗꯤ ꯑꯗꯨꯝ ꯌꯥꯝꯅꯗꯤ ꯆꯥꯖꯅꯤꯡꯕ ꯃꯤꯗꯨꯅ ꯌꯥꯝꯗꯕꯅꯤꯅ ꯑꯃꯨꯛ ꯈꯤꯇꯪ ꯊꯣꯡꯉꯦ ꯀꯣꯟꯅꯗꯕꯤ ꯃꯌꯥꯝ ꯑꯃꯨꯛ ꯊꯣꯡꯉꯦ ꯂꯦꯝꯕꯤ ꯑꯗꯨꯅ ꯍꯣꯇꯦꯜꯗꯒꯤ ꯂꯩꯔ ꯆꯥꯕꯁꯤꯁꯨꯕ ꯃꯨꯛ ꯃꯍꯥꯎꯁꯦ ꯀꯌꯥ ꯋꯥꯠꯂꯤꯦ ꯑꯦꯕ ꯏꯁꯥꯅ ꯊꯣꯡꯖꯔꯒ ꯆꯥꯕꯁꯨ ꯅ ꯌꯥꯝ ꯍꯦꯜ ꯂꯦ ꯍꯥꯎꯕ
ꯏꯁꯅ ꯊꯣꯡꯖꯔꯒ ꯆꯥꯕꯒꯤ ꯃꯍꯥꯎꯁꯤꯅ ꯍꯦꯟꯕꯅꯤ ꯅꯣꯏ ꯍꯣꯇꯦꯜ ꯑꯁꯤꯗꯤ ꯒ꯭ꯌꯥꯟ ꯃꯦꯟ ꯇꯥꯔꯦ ꯃꯤꯅ ꯀꯩꯀꯥ ꯎꯕꯁꯨ ꯅꯠꯇꯕꯅꯤꯅ ꯐꯖꯅ ꯁꯦꯡꯅ ꯆꯥꯝꯃꯤ ꯈꯣꯠꯂꯤ ꯈꯪꯗꯕꯅꯤꯅ ꯍꯥꯏꯖꯤꯟꯗꯨ ꯁꯨ
ꯍꯥꯏꯖꯤꯅꯤꯛꯁꯨ ꯑꯣꯏꯗꯦ ꯑꯗꯨꯏ ꯃꯊꯛꯇ ꯑꯃꯨꯛ ꯁꯨꯃꯥꯏꯅ ꯍꯣꯇꯦꯜꯗꯩ ꯂꯩꯔ ꯆꯥꯕꯁꯤ ꯀꯩꯅꯣꯁꯨ ꯊꯥꯔꯣꯏ ꯒꯤ ꯑꯩꯈꯣꯏꯒꯤ ꯃꯣꯏ ꯃꯆꯥ ꯂꯧꯊꯣꯛꯄ ꯁꯦꯡꯗꯕ ꯃꯔꯨꯝ ꯂꯧꯊꯣꯛꯄ ꯁꯦꯡꯗꯕꯒꯤ ꯌꯥꯝ ꯌꯥꯎꯕꯤꯗꯧ ꯑꯗꯨꯒꯨꯝꯕꯁꯨ ꯌꯥꯝ ꯌꯥꯎꯕ ꯊꯦꯡꯅꯩꯌꯦꯕ
ꯑ ꯏꯁꯥꯅ ꯊꯣꯡꯖꯕꯁꯤꯅ ꯕꯦꯁ ꯇꯥꯔꯦ
ꯇꯔꯣꯏꯗꯣꯝ ꯇꯧꯔꯒ ꯑꯇꯣꯞꯄ ꯁꯥꯏꯟꯇꯤꯁ ꯀꯩꯝꯇ ꯍꯥꯞꯇ꯭ꯔꯕꯣ ꯊꯔꯣꯏꯅ ꯂꯣꯏꯁꯤꯜꯂꯕꯣ
ꯊꯔꯣꯏ ꯑꯝ ꯇꯧꯔꯅꯤ ꯃꯣꯔꯣ ꯑꯃ ꯍꯣꯏ ꯑꯇꯣꯞꯄ ꯍꯥꯞꯇ꯭ꯔꯦꯗ
ꯅꯥꯀꯟꯗ ꯈꯔ ꯆꯥꯕ ꯌꯥꯕ ꯑꯃ ꯍꯥꯞꯆꯤꯜꯂꯗꯤ ꯆꯥꯛ ꯇꯣ ꯆꯪꯒꯗꯧꯕꯅ
ꯁꯤꯕꯨꯛꯇ ꯑꯉꯥꯡ ꯅꯤꯉꯥꯏ ꯇꯧꯔ ꯀꯥꯟꯁꯤꯗ
ꯑꯉꯥꯡꯗꯨꯗ ꯊꯣꯔꯣꯏ ꯑꯃꯅꯤ ꯆꯨꯞꯄꯣꯅ ꯁꯠ ꯄꯤꯁꯜꯂꯨ ꯅꯥꯀꯟꯗ ꯑꯗꯨꯝ ꯍꯩꯕꯣꯏ ꯍꯩꯇꯕꯣꯏ ꯂꯩꯖꯅꯤ
ꯅꯪꯗꯤ ꯀꯩꯀꯩ ꯊꯣꯡꯕ ꯍꯩꯒꯦ
ꯍꯩꯕꯁꯦ ꯑꯌꯥꯝꯕꯅ ꯑꯌꯥꯝꯕ ꯂꯣꯏ ꯍꯩꯗ ꯑꯩ ꯈꯔ ꯍꯩꯇꯕꯕꯨ ꯑꯩꯈꯣꯏꯒꯤ ꯉꯥ ꯉꯥ ꯑꯇꯣꯏꯕ ꯊꯣꯡꯕꯅꯦ ꯑꯗꯨꯗꯒꯤ ꯆꯒꯦꯝ ꯄꯣꯝꯕꯅꯦ ꯑꯗꯨ ꯄꯥꯛꯅꯝꯕꯨꯗꯤ ꯍꯣꯏ ꯄꯥꯛꯅꯝꯗꯤ ꯑꯃꯨꯔ ꯑꯅꯤꯔꯛꯄꯨꯗꯤ ꯇꯧꯈ꯭ꯔꯦ ꯑꯗꯣ ꯑꯥ ꯃꯌꯥꯝꯅ ꯀꯩꯅꯣ ꯍꯩꯕꯒꯤ ꯆꯥꯡꯗꯨꯗ ꯇꯧꯕꯗꯨꯗꯤ ꯍꯩꯇꯦ ꯑꯗꯨꯝ ꯀꯥꯕꯣꯛ ꯁꯥꯕꯣꯛ ꯆꯥꯕ ꯌꯥꯕꯒꯤ ꯆꯥꯡꯗꯨꯗꯤ ꯍꯩ
ꯌꯥꯝ ꯍꯩꯔꯝꯃꯤ ꯖꯅꯤꯅꯦ ꯗꯨꯗꯤ
ꯆꯦꯡꯒꯨꯝ ꯄꯥꯡꯅꯝ ꯀꯩꯀꯥꯗꯤ ꯇꯧꯔꯕꯣ
ꯀꯔꯤ
ꯆꯦꯡꯒꯨꯝ ꯄꯥꯛꯅꯝ
ꯆꯦꯡꯒꯨꯝ ꯄꯥꯛꯅꯝꯁꯦ ꯑꯩꯅꯗꯤ ꯇꯧꯗ꯭ꯔꯤ ꯃꯤꯅ ꯇꯧꯔꯒꯗꯤ ꯆꯥꯔꯦ
ꯅꯪ ꯍꯨꯖꯤꯛ ꯇꯧꯔꯨꯗꯨꯏꯅꯦ
ꯍꯧꯖꯤꯛꯁꯦ ꯑꯥ ꯑꯩꯈꯣꯏ ꯆꯦꯅ ꯉꯁꯥꯏꯗꯤ ꯂꯩꯔꯛꯑꯦ ꯍꯥꯏꯕꯅꯤ ꯑꯗꯣ ꯑꯩ ꯇ꯭ꯔꯥꯏ ꯇꯧꯁꯤꯟꯕꯤ
ꯑꯥꯎ
ꯑꯦ ꯑꯅꯧ ꯑꯅꯧꯕ ꯃꯈꯜ ꯃꯊꯦꯜꯁꯤꯗꯤꯅꯦ ꯍꯩꯅꯕ ꯁꯠ ꯁꯠ ꯇꯧꯁꯤꯟꯕ ꯍꯥꯎꯕ ꯍꯥꯎꯕ ꯍꯥꯎꯇꯕꯗꯨꯅ ꯃꯈꯜ ꯑꯃꯅꯤꯗꯅ
ꯑꯥ ꯑꯍꯥꯟꯕ ꯇꯧꯕꯗ ꯍꯥꯎꯇ꯭ꯔꯦ ꯃꯊꯪꯗ ꯑꯃꯨꯛ ꯈꯤꯇꯪ ꯑꯩꯅ ꯇꯧꯔꯤꯗꯣ ꯅꯁꯣꯏ ꯑꯔꯥꯛꯇꯣ ꯈꯔ ꯁꯦꯡꯇꯣꯛꯑꯅꯤ ꯁꯨꯝ
ꯑꯦ ꯊꯣꯡꯉ ꯊꯣꯡꯉꯒꯪ ꯊꯣꯡꯉ ꯊꯣꯡꯉꯒ ꯁꯨꯝ ꯍꯥꯏꯔꯛꯗꯕꯅꯤ ꯏꯇꯣꯝ ꯊꯣꯡꯗ꯭ꯔꯗꯤ ꯍꯩ ꯄꯣꯟꯇꯦ
ꯂꯩꯒꯗꯧꯅꯦꯕ ꯑꯦ ꯊꯥꯔꯣꯏ ꯆꯥꯕ ꯂꯥꯛꯇꯣꯏꯅꯦ ꯈꯥꯛ
ꯑꯗꯣ ꯍꯧꯖꯤꯛꯁꯤꯕꯨ ꯃꯤ ꯀꯌꯥ ꯀꯌꯥ ꯃꯤ ꯀꯌꯥ ꯆꯥꯔꯤꯒꯦ
ꯑꯩꯈꯣꯏꯕꯨꯗꯤ ꯏ ꯃꯔꯤ ꯆꯥꯏꯌꯦ ꯑꯗꯣ ꯕꯕꯥ ꯍꯣꯏꯖꯨ ꯃꯌꯥꯝ ꯄꯨꯂꯞ ꯄꯥꯁꯤꯜꯂꯗꯤ ꯇꯔꯥ ꯍꯦꯟ ꯆꯥꯏꯗ ꯅꯣꯏꯗꯤ ꯃꯤ ꯀꯌꯥ ꯆꯥꯒꯦ
ꯍꯧꯖꯤꯛꯀꯤ ꯑꯣꯏꯅꯗꯤ ꯑꯩꯈꯣꯏ ꯃꯤ ꯑꯅꯤ ꯑꯩꯈꯣꯏ ꯃꯥꯥ ꯂꯥꯛꯄꯒꯤ ꯑꯩꯈꯣꯏ ꯑꯍꯨꯝ ꯑꯗꯨꯅꯥ ꯍꯦꯟꯖꯥꯡꯁꯦ ꯌꯥꯝꯅ ꯊꯣꯡꯉꯦ ꯐꯔꯛ ꯇꯥꯕꯤ ꯈꯤꯇꯪ ꯊꯣꯡꯉꯦ ꯐꯔꯛ ꯇꯥꯕꯤ ꯑꯁ ꯆꯥꯡ ꯑꯃ ꯅꯥꯏꯗ꯭ꯔꯦꯗ ꯍꯤꯟꯖꯥꯡ
ꯃꯈꯣꯜꯗꯨ ꯌꯥꯝ ꯀꯟꯅ ꯇꯥꯗ꯭ꯔꯦ ꯄꯤꯛꯅ ꯇꯥꯔꯦ
ꯇꯥꯗ꯭ꯔꯕꯣ
ꯄꯤꯛꯅ ꯇꯥꯏꯌꯦꯕ ꯇꯥꯔꯦ ꯇꯥꯔꯦ
ꯑꯩꯈꯣꯏꯒꯤꯗꯤ ꯒ꯭ꯌꯥꯟ ꯇꯥꯗꯦꯗ ꯑꯩꯈꯣꯏ ꯃꯤ ꯑꯍꯨꯝꯈꯛ ꯆꯥꯕꯅꯤꯅ ꯑꯗꯨꯗ ꯑꯍꯨꯝꯈꯛ ꯆꯥꯕꯁꯤꯗ ꯑꯃꯅ ꯑꯃꯨꯛ ꯆꯥꯅꯤꯡꯉꯤ ꯆꯥꯅꯤꯡ ꯑꯁ ꯀꯗꯥꯏꯗꯩ ꯑꯍꯥꯎ ꯑꯍꯥꯎꯕꯅꫭ
ꯃꯇꯝ ꯃꯇꯝꯒꯤ ꯏꯔꯣꯟꯕ
ꯃꯇꯝ ꯃꯇꯝꯒꯤ ꯏꯔꯣꯟꯕꯗꯣ ꯂꯥꯏꯔꯤ ꯑꯩꯅ ꯑꯃꯥ ꯆꯥꯅꯤꯡꯉꯦ ꯍꯥꯏꯅꯤ ꯑꯃꯅ ꯑꯃꯨꯛ ꯑꯃ ꯆꯥꯅꯤꯡꯗꯦ ꯆꯥꯅꯤꯡ ꯗꯦ ꯍꯥꯏꯅꯤ ꯑꯁ ꯈꯪꯗꯦꯗ ꯍꯤꯟꯖꯥꯡꯁꯦ ꯊꯣꯡꯕꯝ ꯂꯥꯛꯐꯝ ꯈꯪꯕꯖꯥꯠ ꯅꯠꯇꯦ ꯑꯩꯅ ꯆꯥꯅꯤꯡꯕꯗꯣ ꯑꯃꯅ ꯑꯃꯨꯛ ꯆꯥꯅꯤꯡꯗꯦ ꯑꯃꯅ ꯆꯥꯅꯤꯡꯕꯗꯣ ꯑꯩꯅ ꯑꯃꯨꯛ ꯆꯥꯅꯤꯡꯗꯦ
ꯑꯃꯔꯣꯝꯗ ꯃꯤ ꯌꯥꯝꯈꯤꯕꯁꯤ ꯌꯥꯝ ꯐꯕꯥ
ꯃꯤꯌꯥꯝꯒꯤꯕꯗꯨꯅ ꯐꯠ ꯊꯣꯡꯖꯤꯜꯂꯒ ꯉꯁꯤꯒꯤ ꯁꯤ ꯊꯣꯡꯉꯤ ꯂꯣꯏꯔꯦ
ꯅꯣꯏꯗꯤ ꯀꯩ ꯌꯦꯟꯖꯥꯡ ꯊꯣꯡꯉꯝꯗꯣꯏꯖꯥꯠꯅꯣ
ꯈꯪꯗꯦ ꯑꯩꯗꯤ ꯋꯥꯛꯀꯤꯡ ꯆꯠꯂꯨꯕꯅꯤ ꯍꯜꯂꯛꯄꯁꯤꯗ ꯀꯩ ꯊꯣꯡꯉꯝꯗꯣꯏꯅꯣ ꯈꯪꯗꯦ ꯉꯁꯥꯏꯗꯤ ꯆꯦꯡꯒꯨꯝ ꯈꯔ ꯄꯨꯔꯛꯄꯗꯣ ꯄꯥꯛꯅꯝ ꯇꯧꯁꯦꯗꯤ ꯍꯥꯏꯍꯧꯕꯅꯤ ꯑꯇꯣꯞꯄ ꯑꯃꯅ ꯏꯔꯣꯝꯕ ꯇꯧꯁꯦ ꯍꯥꯏꯗꯤ ꯍꯥꯏꯍꯧꯕꯅꯤ ꯑ ꯑꯣꯟꯅꯕꯗ ꯀꯩ ꯇꯧꯔꯝꯗꯣꯏꯅꯣꯗꯤ ꯈꯪꯗꯦ
ꯃꯅꯤꯄꯨꯔꯤꯒꯤ ꯏꯔꯣꯝꯕ ꯄꯥꯛꯅꯝ
ꯏꯔꯣꯝꯕꯗ ꯄꯥꯛꯅꯝꯁꯤꯗꯤ ꯅꯨꯡꯇꯤꯒꯤ ꯆꯥꯔꯒꯦꯗ ꯂꯩꯕꯤꯅꯤ ꯑꯩꯈꯣꯏꯗꯤ
ꯍꯛꯆꯥꯡꯁꯨ ꯐꯕ ꯕꯣꯏꯜ ꯉꯥꯛꯇ ꯑꯣꯏꯕ
ꯎꯝ ꯃꯇꯝꯗꯤ ꯃꯌꯥꯝ ꯃꯌꯥꯝ ꯆꯪꯕ ꯎꯝ ꯃꯇꯝꯗꯤ ꯌꯥꯝ ꯆꯪꯕ
ꯍꯥꯥ
ꯃꯇꯝꯗꯤ ꯌꯥꯝ ꯆꯪꯉꯦꯕ ꯄꯥꯛꯅꯝꯁꯦ
ꯑꯧ ꯗꯣ ꯍꯦꯜꯗꯤ ꯑꯣꯏꯗꯅ ꯍꯥꯎꯋꯤꯗꯅ꯫
ꯍꯦꯜꯗꯤ ꯑꯣꯏꯕꯗꯣ ꯃꯇꯝ ꯌꯥꯝ ꯆꯪꯕꯅꯦ ꯄꯥꯛꯅ ꯇꯧ ꯌꯥꯗꯦꯅꯦ꯫
ꯎꯝ ꯃꯝꯃꯥ ꯍꯥꯎ ꯀꯁꯝꯗꯤ ꯐꯠ ꯐꯠ ꯆꯕ ꯌꯥꯗꯦ꯫
ꯍꯧꯖꯤꯛꯀꯥꯟꯁꯤꯗꯤ ꯑꯁꯝꯕꯤ ꯐꯠ ꯐꯠ ꯆꯥ ꯆꯥꯕ ꯌꯥꯕꯤ ꯉꯥꯛꯇꯗꯤ ꯇꯧꯔꯤꯁꯦ꯫
ꯎꯝ
ꯍꯋꯥꯏ ꯊꯣꯡꯉꯦ꯫ ꯊꯥꯎ ꯁꯛ ꯁꯣꯛ ꯇꯧꯁꯟꯈ꯭ꯔꯒ ꯀꯨꯀꯔꯗ ꯊꯛ ꯀꯥꯝꯊꯣꯛꯑ ꯂꯣꯏꯁꯤꯟꯕꯤ꯫ ꯆꯥꯅꯤꯡꯉꯤꯁꯤꯒ ꯇꯧꯊꯣꯛꯏꯁꯤꯒ ꯌꯥꯝ ꯆꯥꯟꯅꯕꯤꯗꯣ꯫
ꯑꯧ ꯑꯍꯥꯎꯕꯅ ꯆꯥꯅꯤꯡꯕ ꯊꯕꯛꯅ ꯇꯧꯕ ꯇꯟꯕ꯫
ꯑꯣ ꯑꯍꯥꯎꯕꯅ ꯆꯥꯅꯤꯡꯕꯤ ꯇꯧꯔꯤ ꯊꯕꯛꯇꯅ ꯇꯛꯈꯥꯢꯔꯒ ꯃꯥꯢꯗꯇꯣꯛ ꯂꯣꯏꯁꯤꯟꯕꯤꯗꯣ꯫
ꯑꯗꯣ ꯁꯨꯝ ꯇꯧꯔ ꯇꯧꯔꯒ ꯁꯨꯝ ꯊꯣꯡꯉ ꯊꯣꯡꯉꯒ ꯍꯩꯕꯅꯤ ꯂꯥꯏꯕꯅꯤꯗ꯫ ꯇꯂꯛ ꯇꯝꯅꯤ ꯁꯨꯝ ꯊꯣꯡꯉ ꯊꯣꯡꯉꯒ꯫ ꯍꯥꯎ ꯍꯥꯎꯕ ꯇꯣꯡꯑꯒ ꯊꯣꯡꯉꯒ ꯆꯥꯊꯔꯛꯑꯣ ꯑꯗꯨꯗꯤ ꯍꯣꯏ ꯂꯩꯁꯦꯝꯕ
ꯇꯥꯛ ꯆꯥꯛ ꯂꯣꯢꯁꯤꯜꯂꯛꯑꯕꯣ꯫
ꯑꯥ ꯆꯥꯛ ꯂꯣꯏꯁꯤꯜꯂꯛꯀꯗꯣꯔꯦ꯫
ꯑꯗꯨꯗꯤ ꯑꯩꯁꯨ ꯂꯣꯏꯁꯤꯟꯅꯕ ꯇꯧꯔꯒꯦ ꯅꯪꯁꯨ ꯀꯗꯣꯑꯣ
ꯈꯣꯏꯒꯤ ꯑꯦ ꯃꯣꯏꯅ ꯊꯣꯡꯉꯝꯃꯤꯗꯣ ꯄꯥꯝꯗ꯭ꯔꯒꯅ ꯑꯩꯅ ꯑꯇꯣꯞꯄ ꯃꯁꯛ ꯊꯣꯡꯒꯠꯂꯨꯔ ꯂꯣꯏꯔꯦ꯫
ꯍꯣꯏ ꯍꯣꯏ ꯎꯝ ꯊꯝꯃꯣ ꯊꯝꯃꯣ꯫ ꯑꯁ